ꯀꯩꯗꯣꯔꯝꯃꯤꯅꯣ
ꯁꯨꯝ ꯍꯤꯞꯄꯝꯕꯅꯦ
ꯎꯝ ꯎꯝ ꯁꯥꯟꯅ ꯈꯣꯠꯅꯕꯒ ꯆꯠꯄ꯭ꯔꯣ
ꯆꯠꯇꯌꯦ ꯑꯩꯁꯦ ꯐꯨꯠꯕꯣꯜ ꯁꯥꯟꯅꯕ ꯆꯠꯂꯁꯤꯔꯅ ꯈꯜꯂꯤꯕ
ꯑꯣ ꯀꯗꯣꯝꯗ ꯁꯥꯟꯅꯗꯣꯏꯕ
ꯑꯗꯨꯝ ꯑꯦꯀꯥꯗꯃꯤꯛ ꯍꯥꯏꯒꯗ꯭ꯔꯥ ꯑꯩꯒꯤ ꯏꯃꯥꯟꯅꯕ ꯑꯃ ꯂꯩꯌꯦ ꯐꯥꯔꯃꯥꯁꯤ꯫ ꯇꯝꯃꯤꯟꯅꯔꯛꯄ ꯃꯥꯁꯦ ꯅꯦꯔꯣꯀꯥꯒꯤ
ꯁꯦꯀꯦꯟꯗꯔꯤ ꯇꯤꯝ ꯍꯥꯏꯒꯗ꯭ꯔꯥ ꯑꯗꯨꯒꯤ ꯀꯣꯆ ꯑꯣꯏꯌꯦ꯫ ꯃꯥꯒꯤ ꯊ꯭ꯔꯨꯗꯒꯤ ꯕꯣꯜ ꯁꯥꯟꯅꯕ ꯆꯪꯉꯁꯤꯔꯅ ꯑꯗꯣ ꯑꯩꯒꯤ ꯑꯣꯏꯅꯗꯤ꯫ ꯏꯁꯇ꯭ꯔꯥꯏꯀꯔ ꯀꯩꯀꯥ ꯆꯦꯟꯕꯒꯤꯗ ꯅꯠꯇꯦ ꯀꯤꯞꯄꯔ ꯑꯣꯏꯅ ꯐꯥꯒꯦꯅ ꯈꯟꯕ ꯃꯔꯝꯗꯤ ꯑꯩ ꯑꯦꯂꯔꯖꯤ ꯂꯩꯕꯅꯤꯅ ꯆꯦꯟꯕꯗꯣ ꯑꯩꯉꯣꯟꯗ ꯌꯥꯝꯅ ꯈꯤꯇꯪ ꯆꯦꯟꯕꯒ ꯋꯥꯕꯤꯗꯣ ꯇꯧꯋꯦꯕ꯫ ꯑꯗꯨꯅ ꯀꯤꯞꯄꯔ ꯐꯥꯕꯤꯗ ꯑꯣꯏꯅ ꯇꯧꯁꯤꯔꯅ ꯈꯟꯕ
ꯎꯝ ꯌꯥꯏꯗ ꯑꯗꯨꯁꯨ
ꯑꯗꯣ ꯑꯩꯁꯦ ꯑꯥꯏ ꯑꯦꯁ ꯑꯦꯜ ꯐꯧꯗ ꯊꯣꯛꯄ ꯉꯝꯃꯗꯤꯀꯣ ꯑꯥꯏ ꯑꯦꯁ ꯑꯦꯜꯗ ꯁꯥꯟꯅꯕ ꯇꯤꯝ ꯑꯃꯒꯤ ꯀꯤꯞꯄꯔꯒ ꯐꯥꯕ ꯉꯝꯃꯒꯗꯤ ꯑꯃꯨꯛ ꯅꯨꯡꯉꯥꯏꯒꯗꯣꯏꯕ ꯑꯗꯨ ꯑꯩꯁꯦ ꯍꯧꯖꯤꯛ ꯆꯪꯉꯦꯅ ꯈꯜꯂꯁꯤꯅꯦ꯫
ꯎꯝ
ꯑꯥ ꯕꯥꯏ ꯑꯦꯅꯤꯍꯥꯎ ꯑꯥꯏ ꯑꯦꯁ ꯑꯦꯜ ꯇꯤꯝ ꯑꯃ ꯕꯦꯡꯒꯥꯂꯨꯔꯨ ꯑꯦꯐ ꯁꯤꯕꯨ ꯑꯣꯏꯔꯣ ꯀꯤꯄꯔ ꯐꯪꯉꯦꯅ ꯈꯜꯂꯁꯦꯕ ꯏꯟꯗꯤꯌꯥꯒꯤ ꯐꯨꯠꯕꯣꯜ ꯇꯤꯝ ꯍꯥꯏꯇꯥꯔꯦꯅꯦ꯫ ꯁꯤꯒꯤ ꯀꯤꯞꯄꯔꯁꯤꯗꯤ ꯑꯃꯨꯛ ꯀꯃꯥꯏꯅ ꯆꯪꯒꯦ ꯍꯥꯏꯔꯒꯗꯤ ꯑꯃꯨꯛ ꯇꯥꯛꯁꯦ꯫ ꯈꯔꯗꯤ ꯋꯥꯅ ꯊꯣꯛꯀꯗ꯭ꯔꯥ ꯁꯪꯒꯗ ꯑꯃꯨꯛ ꯂꯥꯛꯀꯗ꯭ꯔꯥ ꯁꯤꯅꯤ ꯏꯟꯗꯤꯌꯥꯅꯤꯅꯀꯣ
ꯍꯪꯗꯦꯗ ꯑꯗꯣ ꯃꯣꯏꯖ ꯏꯟꯗꯤꯌꯥꯒꯤ ꯍꯦꯠ ꯀꯣꯔꯁꯇꯧ
ꯎꯝ
ꯑꯗꯨꯗꯨꯅ ꯐꯖꯅ ꯃꯥꯅ ꯃꯣꯅꯤꯇꯔ ꯇꯧꯔꯛꯄ ꯑꯩ ꯌꯦꯡꯗꯣꯏꯅꯦꯕ
ꯎꯝ
ꯀꯅꯥꯅ ꯐꯩ ꯀꯅꯥꯅ ꯐꯩ ꯀꯤꯞꯄꯔ ꯈꯛꯇꯒꯤ ꯋꯥ ꯅꯠꯇꯕ
ꯎꯝ
ꯑꯇꯣꯞ ꯑꯇꯣꯞꯄ ꯄ꯭ꯂꯦꯌꯥꯔꯈꯩ꯫ ꯇꯣꯉꯥꯟ ꯇꯣꯉꯥꯟꯕ ꯄꯣꯖꯤꯁꯟꯗ ꯁꯥꯟꯅꯔꯤꯕꯗꯨ ꯂꯣꯏꯅꯃꯛ ꯃꯥꯅ ꯑꯣꯞꯓꯥꯞ ꯇꯧꯔꯒ
ꯀꯤꯞꯄꯔꯅ ꯈꯛ ꯀꯧꯈꯠꯂꯛꯇꯣꯏꯔꯣ ꯑꯍꯩꯕ ꯈꯟꯈꯠꯂꯒ ꯅꯠꯇ꯭ꯔꯒ ꯑꯩꯈꯣꯏꯅꯒ ꯑꯩꯁꯨ ꯇ꯭ꯔꯥꯏ ꯇꯧꯒꯦ ꯍꯥꯏꯔꯒ ꯇ꯭ꯔꯥꯏ ꯇꯧꯕꯗꯨꯗ ꯑꯣꯏꯅ ꯈꯟꯗꯣꯏꯖꯥꯠꯂꯣ
ꯅꯠꯇꯦꯗ ꯑꯗꯨꯝ ꯀꯔꯤ ꯑ ꯏꯟꯗꯤꯌꯥꯒꯤ ꯍꯦꯠ ꯀꯣꯆꯇꯣ
ꯎꯝ
ꯃꯥꯒꯤ ꯏꯁꯀꯥꯎꯠ ꯃꯥꯒꯤ ꯇꯤꯝ ꯑꯃ ꯂꯩꯖꯔꯝꯅꯦꯕ
ꯈꯟꯒꯠꯅꯕ ꯄ꯭ꯂꯦꯌꯥꯔ
ꯑꯝ ꯄ꯭ꯂꯦꯌꯔ ꯈꯟꯒꯠꯅꯕ ꯑꯗꯨꯃꯥꯏꯅ ꯇꯧꯔꯒ ꯌꯦꯡꯉꯨꯔꯒ ꯁꯤ ꯐꯖꯩ ꯁꯤ ꯐꯖꯩꯅ ꯇꯧꯔ ꯑꯗꯨꯃꯥꯏꯅ ꯀꯧꯈꯠꯄꯅꯤꯗ ꯆꯞ ꯃꯥꯟꯅꯩꯗ
ꯑꯗꯣ ꯑꯥꯏ ꯑꯦꯁ ꯑꯦꯜꯗꯤ ꯀꯥꯎꯕ ꯐꯪꯗꯦꯅ ꯈꯜꯂꯖꯦꯕꯀꯣ ꯑꯩꯈꯣꯏꯒꯤ ꯑꯥꯏ ꯂꯤꯛ ꯄꯤ ꯉꯝꯃꯦꯅ ꯈꯜꯂꯖꯦꯕ ꯆꯥꯟꯁ ꯂꯩꯒꯗ꯭ꯔꯣ ꯑꯥꯏ ꯂꯤꯛ ꯑꯥꯏ ꯂꯤꯛꯇꯩ ꯀꯧꯈꯠꯄꯁꯨ ꯌꯥꯎꯋꯦ꯫
ꯌꯥꯎꯋꯦ꯫
ꯍꯧꯖꯤꯛ ꯍꯧꯖꯤꯛ ꯏꯟꯗꯤꯌꯥ ꯐꯨꯠꯕꯣꯜ ꯇꯤꯝꯒꯤ ꯀꯤꯞꯄꯔꯁꯤꯕꯨ ꯙꯤꯔꯥꯥꯁ ꯃꯣꯏꯔꯥꯡꯊꯦꯝꯅ ꯑꯣꯏꯕ꯭ꯔꯣ ꯑꯣꯏꯗꯕ ꯃꯥꯜꯂꯤꯀꯣ
ꯎꯝ ꯃꯥ ꯍꯧꯖꯤꯛ ꯀꯔꯤ ꯒꯨꯄ꯭ꯔꯤꯠ ꯁꯟꯗꯨꯅ ꯇꯧꯕꯗꯣ
ꯎꯝ
ꯑꯗꯨꯗꯣ
ꯍꯟꯇꯛ ꯋꯥꯔꯜ ꯀꯞ ꯀ꯭ꯋꯥꯂꯤꯐꯥꯏꯌꯔꯗꯁꯨ ꯐꯥꯗꯦꯕ
ꯎꯝ
ꯃꯅꯤꯄꯨꯔ ꯃꯆꯥꯗꯤ ꯀꯌꯥꯃꯨꯛ ꯌꯥꯎꯖꯥꯠꯅꯣ ꯏꯟꯗꯤꯌꯥ ꯐꯨꯠꯕꯣꯜ ꯇꯤꯝꯖꯤꯕꯨ
ꯑꯗꯨꯝ ꯃꯔꯤ ꯃꯉꯥ ꯑꯗꯨꯝ ꯌꯥꯎꯕꯅꯤꯗ
ꯑꫭ ꯑꯩꯁꯦ ꯍꯧꯖꯤꯛ ꯅꯦꯔꯣꯀꯥꯗ ꯁꯥꯟꯅꯔꯨꯁꯤꯔꯅ ꯈꯟꯕ
ꯎꯝ ꯌꯥꯏ ꯑꯗꯨꯁꯨ
ꯅꯦꯔꯣꯀꯥꯃꯛ ꯅꯠꯇ꯭ꯔꯁꯨ ꯌꯥꯏꯌꯦ ꯇ꯭ꯔꯥꯎ ꯑꯣꯏꯔꯖꯨ ꯇꯤꯝ ꯑꯃꯕꯨ ꯑꯣꯏꯔꯗꯤ ꯀꯤꯞꯄꯔꯖꯦ ꯐꯖꯅ ꯑꯗꯨꯝ ꯑꯩ ꯍꯥꯟꯅ ꯑꯉꯥꯡ ꯑꯣꯏꯔꯤꯉꯩꯗꯗꯤ ꯐꯖꯅ ꯐꯔꯛꯑꯦ ꯑꯗꯣ ꯍꯧꯖꯤꯛꯄꯨꯗꯤ ꯇꯁ ꯇꯧꯈꯤꯗ꯭ꯔꯦ
ꯐꯨꯠꯕꯣꯜ ꯁꯥꯟꯅꯕ ꯂꯦꯞꯈ꯭ꯔꯦ ꯑꯗꯨꯝ ꯏꯁꯇꯗꯤ ꯀꯦꯔꯤꯌꯔ ꯆꯠꯄꯅꯤꯅꯀꯣ ꯑꯗꯣ ꯍꯧꯖꯤꯛꯇꯩ ꯍꯧꯕ ꯌꯥꯏꯗꯅ ꯃꯔꯝꯗꯤ ꯀꯦꯞ__ ꯄꯦꯕꯔꯗꯦꯒꯤ ꯀꯤꯞꯄꯔꯗꯣ ꯆꯍꯤ ꯅꯤꯐꯨ ꯁꯨꯕꯗꯣ ꯃꯥꯁꯦ ꯆꯍꯤ ꯀꯨꯟꯊ꯭ꯔꯥ ꯇꯔꯨꯛ ꯑꯋꯥꯏꯗꯩꯅꯦ ꯃꯥꯅ ꯀꯤꯞꯄꯔ ꯐꯥꯕ ꯇꯝꯃꯛꯏꯁꯦ ꯊꯕꯛ ꯇꯧꯅ ꯇꯧꯅ
ꯃꯥꯅꯦ
ꯑꯗꯨꯒ ꯀꯟꯇ꯭ꯔꯤꯒꯤ ꯂꯦꯚꯦꯜ ꯏꯟꯇꯔꯅꯦꯁꯅꯦꯜꯒꯤ ꯂꯦꯚꯦꯜꯗ ꯂꯥꯛꯏꯁꯤꯅꯤ
ꯑꯗꯨꯅ ꯑꯩꯈꯣꯏꯗꯤ ꯌꯥꯝ ꯀꯟꯅ ꯀꯩꯅꯣ ꯇꯧꯕ ꯑꯣꯏꯗ꯭ꯔꯤꯗꯅ ꯆꯍꯤ ꯀꯨꯟ ꯀꯨꯟꯍꯨꯝꯗꯣꯏ ꯁꯨꯃꯥꯏꯟ ꯁꯨꯕꯗ ꯉꯥꯏꯔꯤ
ꯎꯝ
ꯑꯗꯨꯅ ꯑꯗꯨꯝ ꯇꯧꯁꯟ__ ꯕ ꯌꯥꯕ ꯖꯥꯠꯅꯤꯀꯣ
ꯎꯝ ꯑꯗꯨꯅꯦ
ꯑꯗꯣ ꯌꯥꯝꯅ ꯑꯃꯨꯛ ꯏꯟꯗꯤꯌꯥ ꯁꯤꯁꯇꯦꯝꯖꯦ ꯀꯩꯅꯣ ꯌꯥꯎꯕꯅꯤꯅ ꯑꯃꯨꯛ ꯁꯨ ꯑꯃꯨꯛ ꯋꯥꯔꯒ ꯈꯛ ꯇꯣꯛꯇꯣꯏꯖꯤꯔꯥꯅ ꯑꯃꯨꯛ ꯈꯟꯕ
ꯑꯁ ꯈꯪꯗꯦꯗ ꯏꯟꯗꯤꯌꯥ ꯇꯧꯔꯤꯁꯤꯗꯤ ꯐꯖꯅ ꯍꯧꯖꯤꯛ ꯂꯩꯔꯤꯁꯤꯗ ꯈꯪꯗꯦ ꯄꯤꯛꯈ꯭ꯔꯕ ꯖꯄꯥꯟꯐꯧ ꯆꯪ ꯉꯝꯃꯤ ꯑꯗꯨꯒ ꯀꯦꯄꯦ ꯕꯔꯗꯦꯐꯧ ꯆꯪꯉꯤ
ꯎꯝ
ꯑꯗꯨꯅ ꯑꯁ ꯈꯪꯗꯦ ꯁꯥꯟꯅꯒꯦꯗꯤ ꯅꯍꯥꯟꯅ ꯁꯥꯟꯅ ꯌꯥꯔꯦ ꯀꯩꯅꯣ
ꯑꯩꯁꯨ ꯁꯥꯟꯅꯔꯁꯤꯔꯥꯅ ꯈꯜꯂꯤꯕ ꯀꯤꯞꯄꯔ ꯑꯣꯏꯅ
ꯎꯝ
ꯍꯣꯠꯅꯗꯕꯗꯤ ꯌꯥꯔꯣꯏ ꯀꯤꯞꯄꯔꯅꯤꯅꯀꯣ ꯍꯣꯠꯄꯨꯗꯤ ꯍꯣꯠꯅꯔꯅꯤ ꯑꯩꯒꯤ ꯑꯣꯏꯅ ꯀꯦꯔꯤꯌꯔ ꯏꯁꯇꯗꯤ ꯍꯥꯏꯔꯒꯗꯤ ꯐꯥꯔꯃꯥꯁꯤ ꯂꯣꯏꯁꯤꯜꯂꯦ ꯂꯥꯏꯁꯦꯟꯁꯇꯨꯅ ꯑꯩꯒꯤ ꯂꯥꯏꯁꯦꯟꯁꯇꯨꯅ ꯑꯩꯈꯣꯏ ꯗꯨꯀꯥꯟꯗ ꯃꯍꯨꯠ ꯁꯤꯟꯖꯜꯂꯦ ꯑꯩ ꯍꯧꯖꯤꯛ ꯐꯥꯔꯗꯔ ꯏꯁꯇꯗꯤ ꯇꯧꯗꯒꯦꯕꯨꯗꯤ ꯈꯜꯂꯝꯕꯅꯦ ꯑꯩꯁꯦ ꯑꯥ ꯑꯦꯝ ꯌꯨꯗ ꯑꯗꯨꯝ ꯃꯥꯁꯇꯔ ꯃꯅꯤꯄꯨꯔꯤ ꯂꯧꯖꯤꯔꯥꯅ ꯈꯜꯂꯝꯕꯅꯦꯕ ꯃꯅꯤꯄꯨꯔꯤꯁꯦ ꯑꯩ ꯐꯦꯚꯣꯔꯥꯏꯠꯅꯦꯕ ꯇꯦꯟꯗꯁꯨ ꯑꯗꯨꯝ ꯃꯥꯔꯛ ꯋꯥꯡꯉꯦ ꯏꯂꯚꯦꯟꯗꯁꯨ ꯑꯗꯨꯝ ꯅꯨꯡꯉꯥꯏ ꯑꯗꯣ ꯇꯨꯌꯦꯞꯄꯨꯗꯤ ꯀꯣꯔꯣꯅꯥ ꯚꯥꯏꯔꯁ ꯂꯥꯛꯄꯗꯒꯤ ꯇꯧꯈꯤꯗ꯭ꯔꯦ ꯑꯗꯨꯗꯒꯤꯕꯨꯗꯤ ꯊꯦꯡꯉꯛꯈꯤꯗ꯭ꯔꯦ ꯑꯗꯣ ꯍꯧꯖꯤꯛ ꯑꯗꯨꯝ ꯄꯥꯔꯒ ꯍꯤꯁꯇ꯭ꯔꯤ ꯀꯩꯀꯥ ꯃꯅꯤꯄꯨꯔꯒꯤ ꯑꯗꯨꯗꯒꯤ ꯑꯇꯣꯞꯄ ꯀꯩꯀꯥ ꯄꯥꯔꯒꯕꯨꯗꯤ ꯑꯗꯨꯝ ꯃꯅꯤꯄꯨꯔꯒꯤ ꯑꯣꯏꯅꯗꯤ ꯑꯩ ꯐꯖꯅ ꯑꯗꯨꯝ ꯉꯝꯃꯦꯕ ꯑꯗꯨꯝ ꯁꯦꯝꯖꯤꯟ ꯁꯥꯖꯤꯜꯂꯒ ꯏꯕ ꯑꯗꯣ ꯑꯗꯨꯁꯨ ꯑꯃꯨꯛ ꯑꯩꯅ ꯑꯃꯨꯛ ꯀꯩꯅꯣ ꯇꯧꯅꯤꯡꯗ꯭ꯔꯕ ꯍꯥꯏꯇꯥꯔꯦꯅꯦ ꯃꯇꯝꯁꯦ ꯑꯃꯨꯛ ꯃꯥꯡꯉꯗꯧ ꯃꯥꯟꯕ ꯑꯗꯨꯅ ꯀꯦ ꯀꯦꯔꯤꯌꯔ ꯂꯥꯏꯟꯁꯦ ꯐꯨꯠꯕꯣꯜꯁꯦ ꯏꯇꯥꯎ ꯑꯈꯣꯏꯒꯤ ꯆꯦꯡ ꯂꯩꯕ ꯆꯦꯡ ꯂꯩꯕꯃꯛꯇꯤ ꯍꯥꯏꯔꯔꯣꯏ ꯗꯥꯎ ꯂꯩꯔꯒꯗꯤꯀꯣ ꯅꯦꯁꯅꯦꯜ ꯂꯦꯚꯦꯜꯕꯣꯛ ꯇ ꯌꯧ ꯉꯝꯃꯒꯗꯤ ꯑꯃꯨꯛ ꯐꯗꯣꯏꯅꯦꯕꯀꯣ
ꯃꯥꯅꯦ ꯃꯥꯅꯦ ꯍꯧꯖꯤꯛ
ꯏꯉꯧꯔꯣꯛꯇꯒꯤꯒ ꯑꯉꯥꯡ ꯈꯔ ꯐꯨꯠꯕꯣꯜ ꯁꯥꯟꯅꯕ ꯆꯠꯈꯤꯕꯗꯨ ꯗꯦꯜꯂꯤꯗ ꯈꯪꯕ꯭ꯔꯣ
ꯑꯩ ꯈꯪꯗ꯭ꯔꯦ
ꯅꯣꯏꯒ ꯃꯔꯤ ꯃꯇꯥ ꯊꯣꯛꯅꯩ ꯍꯥꯏꯒꯨꯝ ꯇꯧꯗꯥꯏ
ꯈꯪꯗ꯭ꯔꯦ
ꯅꯣꯏꯒꯔ ꯀꯅꯥꯒꯅꯣ ꯃꯔꯤ ꯃꯇꯥ ꯊꯣꯛꯅꯩ ꯏꯉꯧꯔꯣꯛꯇꯒꯤꯅꯤ ꯕꯣꯜ ꯁꯥꯟꯅꯕ ꯗꯦꯜꯂꯤꯗ ꯆꯠꯈ꯭ꯔꯦ ꯑꯟꯗꯔ ꯀꯩꯅꯣꯒꯤ ꯑꯦꯁꯤꯌꯥ ꯀꯞꯀꯤꯗ ꯈꯜꯂꯛꯑꯦꯅ ꯍꯥꯏꯕ ꯑꯗꯣ ꯑꯩꯁꯨ ꯑꯗꯨ ꯈꯜꯍꯟꯒꯦ ꯍꯥꯏꯔꯗꯤ ꯑꯦꯀꯥꯗꯃꯤꯛ ꯇ꯭ꯔꯦꯟ ꯇꯧꯕꯗ ꯌꯥꯎ ꯇꯥꯕꯅꯤꯅꯦꯀꯣ
ꯃꯥꯅꯦ ꯐꯔꯤꯃꯤꯅꯦ ꯂꯣꯏ ꯆꯠꯂꯗꯤ ꯁꯝꯅ ꯍꯥꯏꯔꯕꯗ ꯐꯨꯠꯕꯣꯜ ꯁꯥꯟꯅꯔꯤꯕ ꯁ꯭ꯋꯥꯏ ꯃꯅꯤꯄꯨꯔꯗ ꯂꯩꯀꯥꯏꯗ ꯂꯨꯞ ꯀꯦꯝꯅ ꯁꯥꯟꯅꯔꯤꯈꯩꯁꯨ ꯂꯣꯏꯅꯃꯛ ꯃꯣꯏꯒꯤ ꯃꯇꯧ ꯇꯝꯃꯒ ꯀꯔꯤ ꯄ꯭ꯔꯣꯐꯦꯁꯟ ꯑꯣꯏꯅ ꯆꯠꯈꯤꯕ ꯌꯥꯅꯤ ꯅꯠꯇ꯭ꯔꯣ
ꯎꯝ
ꯑꯗꯩ ꯁꯥꯟꯅ ꯈꯣꯠꯅꯕ ꯇꯧꯔꯗꯤ ꯅꯤꯁꯥ ꯄꯨꯁꯥ ꯆꯥꯅꯤꯡꯉꯔꯣꯏ ꯂꯣꯏꯅꯃꯛ ꯊꯥꯗꯣꯛꯑꯅꯤ
ꯑꯩꯈꯣꯏꯁꯨ ꯌꯥꯗꯕꯅꯤꯅꯦꯀꯣ
ꯎꯝ
ꯑꯗꯨꯝ ꯂꯣꯀꯦꯜꯗ ꯑꯗꯨꯝ ꯂꯩꯔꯛꯄꯅꯤꯅ ꯍꯥꯏꯕꯗꯤ ꯇꯥꯎꯟꯗ ꯑꯗꯨꯝ ꯂꯩꯔꯛꯄꯅꯤꯅ ꯑꯩꯈꯣꯏꯅ ꯑꯉꯥꯡ ꯑꯣꯏꯔꯤꯉꯩꯗꯗꯤ ꯐꯨꯠꯕꯣꯜꯁꯤ ꯁꯥꯟꯕꯨꯗꯤ ꯁꯥꯟꯅꯩ ꯑꯗꯨ ꯑꯣꯏꯔꯒꯁꯨ ꯐꯨꯠꯕꯣꯜ ꯁꯥꯟꯅꯔꯒ ꯄ꯭ꯔꯣꯐꯦꯁꯟ ꯑꯣꯏꯅ ꯁꯦꯝꯕ ꯌꯥꯏ ꯍꯥꯏꯕꯁꯦ ꯑꯩꯈꯣꯏꯒꯤ ꯄꯦꯔꯦꯟꯁꯁꯤꯡꯒꯤ ꯀꯣꯛꯇ ꯌꯥꯎꯗꯤ ꯌꯥꯎꯔꯝꯒꯅꯤ ꯕꯠ ꯑꯣꯏꯔꯣꯏꯅ ꯍꯥꯏꯕ ꯑꯃ ꯂꯩꯒ꯭ꯔꯦꯕ ꯑꯗꯨꯗ ꯑꯗꯨꯝ ꯂꯥꯏꯔꯤꯛ ꯇꯝꯍꯜꯂꯒ ꯒꯣꯚ꯭ꯔꯃꯦꯟ ꯖꯣꯕ ꯑꯃꯕꯨ ꯇꯧꯔꯣ ꯕꯤꯖꯤꯅꯦꯁ ꯑꯃꯕꯨ ꯇꯧꯔ ꯑꯗꯨꯅ ꯐꯩꯗ ꯐꯨꯠꯕꯣꯜ ꯁꯥꯟꯅꯍꯜꯂꯒ ꯑꯣꯏꯗ꯭ꯔꯒꯗꯤ ꯑꯗꯨꯝ ꯇꯥꯔ ꯂꯩꯅꯤꯅ ꯈꯟꯕ ꯑꯃ ꯌꯥꯎꯋꯦꯕ ꯑꯈꯣꯏꯅ ꯃꯇꯝꯗꯨꯗ ꯈꯜꯂꯤꯗꯨꯁꯨ ꯆꯨꯝꯃꯦ ꯑꯈꯣꯏꯅ ꯋꯥ ꯍꯥꯏꯔꯨꯕ ꯌꯥꯗꯦ ꯃꯇꯝꯗꯨꯗꯗꯤ ꯑꯗꯨꯕꯨ ꯍꯧꯖꯤꯛ ꯃꯇꯝꯁꯤ ꯑꯣꯏꯔꯝꯃꯒꯗꯤ ꯑꯃꯨꯛ ꯅꯨꯡꯉꯥꯏꯒꯗꯧꯕ ꯑꯗꯣ ꯄ꯭ꯂꯦꯌꯔꯗꯤ ꯌꯥꯝꯃꯦ ꯃꯅꯤꯄꯨꯔꯗ ꯍꯧꯖꯤꯛ ꯑꯦꯀꯥꯗꯃꯤ ꯑꯣꯏꯅ ꯅꯠ ꯅꯠꯇ꯭ꯔꯁꯨ ꯃꯣꯏ ꯇ꯭ꯔꯦꯅꯤꯡꯒ ꯇꯧꯕꯗꯨ ꯃꯤ ꯆꯥꯝꯃꯩ ꯃꯊꯛ ꯑꯣꯏꯌꯦꯕ ꯑꯗꯨ ꯂꯣꯏꯅ ꯏꯟꯗꯤꯌꯥꯅꯗꯤ ꯈꯜꯂꯛꯑꯣꯏꯗꯅ ꯑꯗꯨꯅ ꯌꯥꯝꯅ ꯍꯣꯠꯅꯕ ꯑꯃ ꯆꯪꯉꯦ ꯑꯗꯣ ꯌꯥꯝꯅ ꯍꯣꯠꯅꯔꯒꯁꯨ ꯗꯥꯎ ꯌꯥꯗꯗꯤ ꯑꯃꯨꯛ ꯌꯥꯔꯣꯏꯗꯣꯏꯅꯦ ꯏꯁꯥꯅ ꯌꯥꯝꯅ ꯍꯣꯠꯅꯔꯒꯁꯨ ꯑꯗꯨꯅ ꯂꯛꯇꯁꯨ ꯑꯃꯝ ꯂꯩꯔꯦ ꯏꯟꯗꯤꯌꯥꯗꯤ ꯄꯣꯄꯨꯂꯦꯁꯟꯁꯨ ꯋꯥꯡꯕꯅꯤꯅꯀꯣ ꯏꯟꯗꯤꯌꯥꯟ ꯅꯦꯁꯅꯦꯜ ꯇꯤꯝꯗ ꯈꯟꯕꯒ ꯍꯥꯏꯁꯦ ꯄꯨꯔꯥ ꯌꯥꯝꯅ ꯀꯩꯅꯣ ꯂꯩꯕ ꯑꯣꯏꯇꯥꯔꯦꯅꯦꯀꯣ
ꯑꯅꯦ ꯃꯤ ꯕꯤꯂꯤꯌꯟ ꯋꯥꯟ ꯄꯣꯏꯟ ꯁꯤꯛꯁ ꯋꯥꯟ
ꯍꯣꯠꯅꯗꯕ ꯐꯥꯎ ꯑꯗꯨꯝ ꯆꯪꯉꯤꯅꯤ ꯑꯗꯣ ꯐꯖꯅ ꯍꯣꯠꯅꯕꯗ ꯆꯪꯗꯕꯁꯨ ꯃꯌꯥꯝ ꯌꯥꯎꯔꯝꯒꯅꯦꯕ ꯑꯩꯈꯣꯏꯅ ꯎꯁꯜꯂꯨꯗꯕꯒꯤꯅꯦꯕ
ꯎꯝ ꯃꯥꯅꯦ ꯑꯗꯣ ꯍꯧꯖꯤꯛ ꯑꯁ ꯏꯟꯗꯤꯌꯥꯗꯁꯨ ꯐꯨꯠꯕꯣꯜꯒꯤ ꯍꯥꯏꯁꯦ ꯑꯥꯏ ꯑꯦꯁ ꯑꯦꯜꯒ ꯁꯥꯟꯅꯔꯤ ꯃꯤꯉꯩꯁꯦ ꯄꯩꯁꯥ ꯆꯥꯎ ꯆꯥꯎ ꯐꯪꯅꯔꯦꯗ
ꯎꯝ ꯑꯗꯨꯝ ꯐꯪꯉꯦ ꯋꯥꯟ ꯂꯥꯈ
ꯎꯝ ꯑꯁꯀꯥꯏꯗꯅ ꯋꯥꯟ ꯂꯥꯛ ꯅꯗ ꯐꯤꯞꯇꯤ ꯂꯥꯛꯀꯤ ꯃꯊꯛꯇ ꯑꯌꯥꯝꯕ ꯉꯥꯛꯇꯅꯦ ꯃꯅꯤꯄꯨꯔ
ꯁꯤꯖꯟ ꯑꯃꯗ ꯀꯟꯇ꯭ꯔꯦꯛ ꯑꯃꯗꯅꯦꯕ ꯅꯠꯇ꯭ꯔꯥ
ꯎꯝ ꯑꯗꯣ ꯀꯔꯣꯔ ꯑꯃ ꯍꯦꯟꯕꯐꯥꯎ ꯌꯥꯎꯔꯤꯕꯅꯤ
ꯎꯝ
ꯁꯤꯗꯅ ꯑꯃꯒꯤꯒꯤ
ꯏꯟꯗꯤꯌꯥꯁꯦ ꯐꯤꯐꯥꯒꯤ ꯑꯣꯐꯤꯁꯦꯜ ꯑꯣꯏꯕ ꯏꯁꯇꯦꯗꯤꯌꯝ ꯑꯃꯠꯇ ꯂꯩꯇꯦꯅꯦ ꯐꯖꯅ ꯁꯦꯝꯕ ꯏꯁꯇꯦꯗꯤꯌꯝꯁꯦ ꯐꯖꯅ ꯁꯦꯝꯕꯤꯔꯕ ꯑꯗꯨꯒ ꯑꯥꯏ ꯑꯦꯁ ꯑꯦꯜꯁꯦ ꯐꯖꯅ ꯂꯤꯡꯍꯜꯂꯕ
ꯎꯝ ꯑꯗꯩꯗꯤ ꯎꯝ ꯑꯦꯀꯥꯗꯃꯤ ꯄ꯭ꯂꯦ ꯌꯥꯝ ꯄꯨꯊꯣꯛꯄ
ꯑꯩꯅ ꯏꯟꯗꯤꯌꯥꯗ ꯌꯥꯝ ꯁꯥꯎꯅꯤꯡꯕ ꯍꯥꯏꯔꯒꯗꯤ ꯄꯣꯂꯤꯇꯤꯛꯁ ꯌꯥꯝ ꯌꯥꯎꯋꯦꯕ ꯍꯟꯇꯛ ꯃꯦꯁꯤꯒ ꯀꯧꯏꯗꯣ ꯃꯣꯏ ꯄꯣꯂꯤꯇꯤꯁꯤꯌꯥꯟꯁꯤꯡꯗꯣ
ꯃꯥꯅꯦ
ꯄꯨꯔꯥ ꯑꯗꯨꯗ ꯃꯦꯁꯤꯒꯧꯗ ꯆꯪꯉꯤꯕ ꯄꯩꯁꯥꯗꯨꯅ ꯏꯟꯗꯤꯌꯥꯒꯤ ꯐꯨꯠꯕꯣꯜ ꯑꯦꯀꯥꯗꯃꯤ ꯁꯤꯁꯇꯦꯝꯗ ꯊꯥꯗꯔꯒ ꯐꯖꯅ ꯑꯩꯈꯣꯏꯒꯤ ꯀꯣ ꯁꯤꯁꯇꯦꯝꯁꯦ ꯂꯤꯡꯍꯜꯂꯕ ꯑꯗꯨꯗꯩ ꯄ꯭ꯂꯦꯌꯔ ꯑꯍꯩꯕ ꯈꯟꯗꯅ ꯑꯦꯀꯥꯗꯃꯤ ꯑꯆꯧꯕ ꯑꯃ ꯊꯝꯕ ꯑꯣꯏꯔꯒꯗꯤ ꯌꯥꯝꯅ ꯐꯒꯗꯧꯕ ꯃꯤꯁꯤꯗ ꯑꯣꯏꯅ ꯂꯨꯄꯥ ꯀꯔꯣ ꯀꯌꯥꯅꯣꯝ ꯄꯤꯔ ꯂꯩꯔꯦ
ꯑꯗꯨꯅꯦ
ꯀꯥꯟꯁꯨ ꯀꯥꯟꯅꯗꯦ ꯃꯤꯁꯤ ꯀꯥꯟꯅꯗꯦ ꯍꯥꯏꯕ ꯅꯠꯇꯕ ꯃꯥ ꯂꯥꯛꯄꯗꯣ ꯃꯥ ꯌꯦꯡꯕ ꯆꯠꯄ ꯂꯤꯁꯤꯡ ꯃꯉꯥ ꯇꯤꯡꯉꯒ ꯇꯤꯀꯦꯠ ꯀꯛꯄ ꯃꯤꯅꯕꯨꯣ ꯃꯁꯛꯐꯥꯎ ꯎꯒꯦ ꯐꯪꯗꯦ
ꯎꯝ
ꯄꯩꯁꯥꯁꯦ ꯃꯣꯏꯗꯤ ꯍꯦꯟꯅ ꯇꯥꯟꯈ꯭ꯔꯦꯕ ꯑꯩꯈꯣꯏ ꯄ꯭ꯔꯖꯥꯗꯩꯁꯨ ꯇꯂꯦ ꯄꯩꯁꯥ ꯇꯥꯟꯕꯅꯕꯨ ꯌꯥꯝꯃꯝꯒꯅꯤꯗ ꯍꯣꯏ ꯃꯦꯁꯤꯒꯤꯗꯣ ꯌꯧꯔꯝꯗꯕꯁꯨ ꯌꯥꯏ ꯑꯗꯣ ꯑꯗꯨꯝ ꯑꯝꯍꯥꯕꯨ ꯑꯣꯏꯔꯝꯒꯅꯦꯕ ꯀꯝ ꯇꯧꯈꯔꯦ ꯃ ꯆꯖ ꯀꯧꯔꯦ ꯌꯦꯡꯁꯨ ꯌꯦꯡꯍꯟꯕꯤꯗ꯭ꯔꯦ ꯄꯩꯁꯥꯁꯨ ꯃꯥꯡꯉꯦ ꯄ꯭ꯔꯖꯥꯗꯒꯤ ꯄꯩꯁꯥ ꯇꯏꯦ ꯁꯥꯎꯋꯦ ꯁꯥꯎꯋꯦ ꯀꯥꯏꯗꯒꯤ ꯃꯅꯤꯄꯨꯔ ꯃꯆꯥ ꯌꯦꯡꯕꯒ ꯆꯠꯂꯦ ꯑꯗꯣ ꯃꯣꯏ ꯏꯁꯇꯦꯗꯤꯌꯝ ꯃꯊꯛ ꯍꯦꯛ ꯌꯧꯕꯒ ꯃꯤꯦꯁꯤꯗꯨꯣ ꯆꯦꯟꯊꯣꯛꯈ꯭ꯔꯦꯕ ꯑꯗꯨꯝ ꯑꯦꯇꯦꯛ ꯇꯧꯔꯛꯄꯗꯒꯤ ꯑꯗꯩ ꯃꯌꯥꯝ ꯁꯥꯎꯗꯅ ꯏꯁꯇꯦꯗꯤꯌꯝꯒ ꯊꯨꯒꯥꯏꯗꯅ ꯇꯧꯕꯗꯣ
ꯎꯝ ꯃꯣꯏ ꯑꯗꯨꯒꯤ ꯃꯣꯏ ꯑꯗꯨꯒꯤ ꯁꯤꯜꯂꯤꯕ ꯃꯤ ꯑꯗꯣ ꯄꯨꯂꯤꯁꯅꯒ ꯐꯥꯕꯒ ꯑꯗꯨꯝ ꯇꯧꯈꯤꯕꯅꯦꯕ
ꯎꯝ
ꯑꯗꯨꯗ ꯊꯥꯗꯔꯤ ꯄꯩꯁꯥ ꯃꯦꯁꯤꯗ ꯊꯥꯗꯔꯤ ꯄꯩꯁꯥꯗꯨꯅ ꯁꯣꯝꯗ ꯀꯔꯤ ꯏꯟꯗꯤꯌꯥꯒꯤ ꯑꯦꯀꯥꯗꯃꯤꯗ ꯑꯣꯏꯅ ꯐꯖꯅ ꯊꯥꯗꯔꯗꯤ ꯅꯠꯇ꯭ꯔꯣ
ꯃꯥꯅꯦ ꯃꯥꯅꯦ
ꯇ꯭ꯔꯦꯅꯤꯡ ꯐꯦꯁꯤꯂꯤꯇꯤ ꯑꯣꯏꯔꯣ
ꯌꯥꯝ ꯋꯥꯠꯂꯤꯦꯗ ꯏꯟꯐ꯭ꯔꯥ ꯏꯁꯇ꯭ꯔꯛꯆꯔꯒ ꯌꯥꯝꯅ ꯂꯤꯡꯗꯦꯗ
ꯎꯝ ꯇ꯭ꯔꯦꯅꯤꯡꯒꯤ ꯐꯦꯁꯤꯂꯤꯇꯤꯒꯁꯦ ꯄꯨꯔꯥ
ꯅꯦꯁꯅꯦꯜ ꯂꯦꯚꯦꯜ ꯌꯧꯔꯛꯑꯀꯥꯟꯗ ꯑꯗꯨꯝ ꯅꯣꯞꯄꯦꯕ
ꯎꯝ ꯋꯥꯔꯜ ꯀ꯭ꯂꯥꯁꯀꯤ ꯑꯣꯏꯅꯀꯣ
ꯎꯝ
ꯇ꯭ꯔꯦꯅꯤꯡ ꯐꯦꯁꯤꯂꯤꯇꯤꯒꯗꯤ ꯑꯗꯨꯃꯥꯏꯅ ꯑꯗꯨꯝ ꯊꯝ ꯌꯥꯔꯤꯅꯦꯕ
ꯃꯥꯅꯦ
ꯈꯪꯗ꯭ꯔꯣꯏ ꯇꯧꯔꯤꯁꯦ ꯍꯥꯟꯅ ꯑꯍꯥꯟꯕꯗ ꯏꯟꯐ꯭ꯔꯥꯏ꯭ꯇ꯭ꯔꯛꯆꯔꯁꯤꯁꯨ ꯌꯥꯝꯅ ꯗꯔꯀꯥꯔ ꯇꯥꯏꯗ
ꯎꯝ
ꯏꯁꯇꯦꯗꯤꯌꯝ ꯐꯖꯅ ꯂꯩꯔꯗꯤ ꯁꯝꯅ ꯍꯥꯏꯔꯕꯗ ꯆꯦꯔꯤꯇꯤ ꯃꯦꯠꯆ ꯑꯃ ꯁꯤꯟꯒꯦ ꯍꯥꯏꯔꯁꯨꯀꯣ
ꯎꯝ
ꯑꯗꯨꯝ ꯑꯐꯥꯎ ꯑꯐꯥꯎꯕ ꯃꯤꯈꯩꯁꯦ ꯀꯧꯔꯒ ꯑꯗꯨꯝ ꯁꯥꯟꯅꯍꯟꯕ ꯌꯥꯏꯑꯕ
ꯌꯥꯔꯤꯌꯦ ꯑꯩꯈꯣꯏ ꯑꯜ ꯅꯔꯁꯥ ꯁꯥꯎꯗꯤ ꯇꯤꯝꯅꯒ ꯁꯤꯜꯂꯤꯗꯣ
ꯑꯗꯨꯅꯦ ꯃꯣꯏꯗ ꯆꯩꯔꯤ
ꯖꯄꯥꯟꯅꯔ ꯁꯤꯟꯈꯤꯕ ꯑꯃ ꯌꯥꯎꯗꯥꯏ
ꯖꯄꯥꯟꯅ ꯁꯤꯟꯕꯁꯨ ꯂꯩ
ꯃꯣꯏ ꯖꯄꯥꯟꯒ ꯕ꯭ꯔꯥꯖꯤꯜꯒꯒ ꯁꯥꯟꯅꯕꯗꯣ
ꯎꯝ ꯃꯤ ꯄꯤꯛꯈ꯭ꯔꯕ ꯖꯄꯥꯥꯟꯗ ꯑꯥ ꯁꯨꯅꯥꯃꯤꯅ ꯇꯧꯗꯨꯅ ꯊꯨꯒꯥꯏꯈ꯭ꯔꯦ ꯑꯗꯩꯗꯤ ꯌꯥꯝꯅ ꯆꯥꯎꯕ ꯂꯝꯁꯨ ꯅꯠꯇꯦ
ꯄꯨꯔꯥ ꯂꯣꯏꯔꯨꯔꯕꯗꯣ ꯍꯧꯒꯠꯂꯛꯑꯦ ꯑꯗꯣ ꯁꯨꯅꯥꯃꯤꯅ ꯑꯃꯨꯛ ꯇꯪꯈꯥꯏ ꯑꯃꯨꯛ ꯊꯨꯒꯥꯏꯔꯦ ꯑꯗꯨꯁꯨ ꯑꯃꯨꯛ ꯍꯧꯒꯠꯂꯛꯑꯒ ꯍꯧꯖꯤꯛ ꯖꯤ ꯗꯤ ꯄꯤꯗ ꯏꯟꯗꯤꯌꯥꯗꯒꯤ ꯍꯦꯜꯂꯦ
ꯑꯗꯨꯅꯦ ꯑꯗꯨꯗꯤ ꯕꯣꯜ ꯀꯩꯅꯣꯃꯨꯛ ꯇꯧꯅꯤ ꯃꯣꯏꯗꯤ
ꯎꯝ ꯑꯥꯔ ꯀꯣꯏꯀꯁꯦ ꯑꯗꯨꯝ ꯇꯣꯏꯔꯤꯅꯤ
ꯑꯗꯁ
ꯏꯟꯗꯤꯌꯥꯁꯦ ꯖꯄꯥꯟꯒꯤ ꯂꯝ ꯃꯄꯥꯟ ꯃꯆꯥ ꯉꯥꯛꯇꯒ ꯂꯩꯕ ꯑꯣꯏꯔꯝꯃꯕ ꯑꯃꯦꯔꯤꯀꯥꯗꯒꯤꯕꯨ ꯄꯋꯥꯔ ꯍꯥꯎꯁ ꯑꯣꯏꯅꯤ ꯏꯟꯗꯤꯌꯥꯒꯤ ꯍꯤꯁꯇ꯭ꯔꯤ ꯍꯥꯏꯁꯦ ꯁꯤꯖꯟꯅ ꯇꯣꯞꯇ ꯊꯝꯃꯦꯕ ꯑꯇꯩꯁꯤꯅ ꯗꯤꯚꯂꯞꯃꯦꯟꯅ ꯇꯣꯞꯇꯅꯦꯕ ꯊꯝꯃꯤꯁꯦ ꯏꯟꯗꯤꯌꯥꯒꯤ ꯁꯤꯁꯇꯦꯝꯁꯤꯅ ꯔꯤꯂꯤꯖꯟꯅ ꯑ ꯇꯣꯞ
ꯎꯝ
ꯑꯗꯨꯗꯒꯤ ꯑꯗꯨꯃꯥꯏꯅ ꯇꯧꯔꯦ ꯁꯦꯀꯦꯟꯗꯅ ꯑꯃꯨꯛ